ꯍꯜꯂꯣ ꯇꯥꯏ ꯇꯥꯔꯦ
ꯀꯩ ꯋꯥꯔꯤ ꯁꯥꯟꯅꯔꯝꯕꯅꯣ ꯀꯥꯎꯔꯦ
ꯁꯝꯒꯤ ꯋꯥꯔꯤ
ꯎꯝ
ꯍꯣꯏ ꯑꯗꯨꯃꯥꯏꯅ ꯇꯧꯋꯦ ꯋꯥꯏꯗꯤ ꯁꯪꯉꯦꯗ ꯑꯗꯨꯝ ꯊꯕꯛ ꯆꯠꯊꯣꯛ ꯆꯁꯤꯟ ꯇꯧꯕꯗꯣ
ꯎꯝ
ꯑꯩꯩꯅ ꯁꯝꯗꯣ ꯁꯣꯛꯆꯜꯂꯛꯄ ꯎꯝ ꯁꯝꯗꯣ ꯁꯣꯛꯆꯜꯂꯛꯄꯅ ꯍꯦꯜꯂꯛꯄ
ꯎꯝ
ꯍꯥꯏꯗꯤ ꯏꯕꯦꯟ ꯑꯃ ꯂꯥꯛꯄ ꯑꯃꯨꯛ ꯇꯤꯡꯅꯤ ꯏꯕꯦꯟ ꯑꯃ ꯂꯥꯛꯄ ꯑꯃꯨ ꯇꯤꯡꯅꯤ ꯇꯧꯕꯗꯣ
ꯑꯣ ꯏꯁꯇ꯭ꯔꯦꯠꯅꯔꯗꯨ ꯑꯗꯨꯝ ꯁꯤꯖꯤꯟꯅꯕꯅꯤꯅꯀꯣ ꯅꯪ ꯗꯤꯁꯦꯝꯕꯔꯗꯁꯨ ꯊꯥꯔꯣꯏꯗ꯭ꯔꯣ ꯅꯦꯠꯇꯣ
ꯗꯤꯁꯦꯝꯕꯔ ꯊꯗꯣꯢꯅꯦ
ꯎꯝ
ꯎꯝ ꯀꯩꯅꯣ ꯁꯤꯗꯤ ꯊꯥꯖꯤꯟꯕ꯭ꯔꯣ
ꯍꯥ ꯑꯩꯔꯣ
ꯎꯝ ꯑꯩꯁꯨ ꯇꯤ ꯇꯤꯗꯤ
ꯑꯥ
ꯇꯤꯇꯤꯗꯤ
ꯑꯩ ꯑꯗꯨ ꯕꯦꯠ ꯂꯣꯏꯗꯗꯤ ꯌꯥꯗꯦ ꯑꯗꯨꯅ ꯍꯥꯏꯗ꯭ꯔꯣ
ꯍꯣꯏ ꯑꯗꯨꯃꯢ ꯍꯥꯢꯕꯅꯦ ꯑꯩꯩꯁꯨ ꯐꯖꯅ ꯈꯪꯗꯦ ꯑꯗꯨ ꯃꯔꯝꯗꯣ
ꯅꯪ ꯋꯥꯏꯗꯤ ꯋꯥꯏꯁꯪꯉꯅꯤ ꯕꯦꯠꯁꯨ ꯂꯣꯏꯁꯜꯂꯛꯑꯕꯅꯤꯅ
ꯋꯢ ꯁꯡꯉꯦ ꯀꯝ ꯇꯧꯗꯅ ꯂꯩꯔꯝꯕꯕꯨꯗꯤ
ꯎꯝ ꯍꯧꯖꯤꯛ ꯄ꯭ꯔꯥꯏꯚꯦꯠꯇꯒ ꯇꯧꯅꯩꯔꯤꯁꯤ ꯑ ꯄꯩꯁꯥ ꯌꯥꯝ ꯆꯪꯉꯤꯀꯣ ꯄ꯭ꯔꯥꯏꯚꯦꯠꯇ ꯇꯧꯅꯔꯤꯁꯦ
ꯄꯩꯁꯥ ꯈꯨꯆꯪ ꯑꯃꯅꯤ ꯏꯕꯦꯝꯃꯥ ꯄꯨ ꯊꯥꯡ ꯉꯝꯃꯣꯢꯗ ꯄꯩꯁꯥꯗꯨꯗꯤ
ꯎꯝ
ꯑꯩ ꯁꯤ ꯎ ꯇꯤ ꯊꯔꯦ ꯃꯤꯗ ꯈꯜꯍꯛꯋꯦ ꯐꯔꯦꯅꯦ
ꯎꯝ ꯄꯩꯁ ꯇꯪꯈꯥꯏꯕꯨ ꯌꯧꯕ ꯅꯠꯇꯦ ꯌꯦꯡꯉꯣꯅꯦ
ꯍꯣꯏ ꯑꯗꯨꯕꯨ ꯀꯩꯅꯣ ꯗꯤ ꯑꯦꯝꯅ ꯍꯦꯟꯅ ꯍꯣꯡꯉꯦ
ꯗꯦꯝꯅ
ꯑꯝ
ꯑꯦꯝ ꯌꯨ ꯃꯈꯥ ꯇꯧꯕ꯭ꯔꯣ ꯃꯣꯏ ꯀꯃꯥꯏꯅ ꯇꯧꯋꯦ ꯑꯗꯨꯗꯤ
ꯇꯣꯉꯥꯟ ꯇꯣꯉꯥꯟꯅ ꯇꯣꯉꯥꯂꯝꯒꯅꯤ ꯇꯣꯉꯥꯟꯕꯒꯨꯝꯇꯧꯕꯅꯦ
ꯑꯃ ꯀꯩꯅꯣꯗ ꯂꯩꯕꯗꯣ ꯂꯪꯈꯕꯥꯜꯗ ꯂꯩꯕ ꯑꯃ ꯀꯩꯅꯣꯒꯤꯗꯨꯁꯨ ꯌꯥꯝ ꯇꯧꯅꯩꯀꯣ ꯃꯣꯏ
ꯑꯃꯨꯛꯇꯥ ꯑꯅꯤ ꯇꯥꯛꯑꯩ ꯇꯧꯕꯗꯨꯔꯣ
ꯅꯤꯇ ꯅꯠꯇꯦ ꯅꯇꯥꯗꯝ ꯏꯕꯣꯇꯣꯝ ꯅꯤꯗꯅ ꯑꯃꯥ ꯑ ꯀꯩꯅꯣ ꯃꯣꯏꯗ ꯀꯩꯅꯣꯒꯤ ꯃꯥꯜꯂꯦ ꯑꯗꯨꯗꯤ ꯁꯨꯝ ꯏꯁꯄꯤꯁꯦꯜ ꯑꯣꯏꯕ ꯀꯩꯅꯣꯒꯤ
ꯅꯣꯔꯃꯦꯜ ꯑꯣꯏꯗꯕꯅꯤ ꯑꯥ ꯍꯣꯏ ꯍꯣꯏ ꯑꯗꯨꯃꯥꯏꯅ
ꯑꯣ ꯑꯣ ꯑꯃꯨꯛ ꯈꯪꯗ꯭ꯔꯦꯗꯅ ꯃꯣꯏ꯫
ꯎꯝ꯫
ꯑꯍꯥꯟꯕꯗꯨꯅꯦ ꯑꯩꯅ ꯇꯧꯅꯤꯡꯗꯕꯁꯦ ꯀꯩꯅꯣꯅꯦ꯫
ꯍ ꯇꯧꯔꯒ ꯑꯁ ꯑꯗꯨ ꯀꯥꯟꯅꯩꯗꯀꯣ ꯇꯝꯃꯨꯕꯗꯤ ꯂꯣꯏꯅ ꯎꯝ꯫ ꯂꯥꯏꯔꯤꯛꯇꯝ ꯏꯁꯥꯗ ꯍꯦꯟꯒꯠꯂꯦꯗꯅ ꯅꯣꯂꯦꯖ ꯀꯩꯀꯥꯁꯨ ꯀꯣ
ꯍꯣꯏ꯫ ꯍꯥꯏꯗꯤ ꯑꯣꯚꯔ ꯑꯣꯜ ꯃꯤꯒꯤ꯫ ꯗꯗꯤꯕꯂꯞ ꯇꯧꯕ ꯍꯥꯏꯖꯕ
ꯔꯤꯄ꯭ꯔꯖꯦꯟꯇꯦꯁꯟ ꯀꯩꯀꯥ ꯄꯤꯕꯁꯨ ꯌꯦꯡꯉꯑꯣ ꯑꯩꯈꯣꯏ ꯁꯨꯝ__
ꯍꯣꯔ ꯍꯟꯕꯗꯧ ꯄꯤ ꯂꯩꯔꯕꯝꯅꯦ꯫ ꯑꯜ ꯃꯗꯤ ꯌꯥꯝꯨ ꯀꯗ ꯌꯦꯩꯅꯣ
ꯎꯝ ꯅꯪ ꯀꯩꯅꯣ ꯇꯜꯄꯨꯔ ꯂꯣꯏꯔꯕ ꯅꯣꯏꯒꯤ
ꯑꯩꯈꯣꯏꯒꯤꯅꯦ ꯀꯩꯅꯣ ꯐꯥꯏꯅꯦꯜ ꯐꯥꯏꯅꯦꯜ ꯇꯤꯆꯤꯡ ꯈꯔ ꯍꯥꯏꯌꯦꯦꯕꯀꯣ ꯑꯗꯣ ꯐꯥꯏꯅꯦꯜ ꯇꯤꯆꯤꯡꯗꯣ ꯗꯦꯠ ꯅꯥꯏꯟꯗ ꯄꯤꯌꯦꯦ ꯍꯟꯗꯛꯀꯤ ꯖꯨꯂꯥꯏꯒꯤ꯫ ꯂꯣꯏꯔꯦ ꯄꯨꯡꯂꫭꯏ ꯑꯗꯨꯒ
ꯀꯩꯅꯣ ꯁ꯭ꯀꯨꯜꯗ꯫
ꯑ ꯁꯀꯨꯜꯗꯔ
ꯐꯅ ꯀꯩꯅꯣ ꯇꯧꯕ ꯃꯥꯜꯂꯦ ꯕꯦꯠꯀꯤꯗꯨ ꯁꯦꯟꯇꯔ ꯑꯦꯒ꯭ ꯌꯥꯝ ꯇꯥꯟꯅꯕ ꯃꯥꯜꯂꯦ ꯑꯇꯣꯞꯄ ꯀꯣꯂꯦꯖꯀꯤꯗꯣ꯫
ꯎꯝ ꯌ ꯑꯗꯨꯝ ꯇꯥꯕꯁꯨ ꯌꯥꯎꯕꯅꯦ ꯍꯧꯔꯛꯄꯗ ꯑꯩꯈꯣꯏ ꯑꯩꯈꯣꯏꯅ ꯇꯝꯕ ꯍꯧꯔꯛꯄꯗꯗꯤ ꯀꯩꯅꯣ ꯇꯧꯗꯕ ꯏꯁꯥ ꯏꯁ ꯁꯦꯟꯇꯔ ꯁꯕ ꯁꯦꯟꯇꯔ ꯇꯥꯔꯝꯕꯅꯦꯕ ꯑꯗꯨꯒ ꯑꯩꯈꯣꯏꯒꯤ ꯁꯦꯀꯦꯟ ꯌꯌꯥꯔꯗꯒꯤ ꯀꯩꯅꯣ ꯇꯧꯈ꯭ꯔꯦ ꯍꯣꯡꯗꯣꯛꯈ꯭ꯔꯦꯔ
ꯎꯝ꯫
ꯑꯗꯨꯒ ꯀꯩꯅꯣꯗ ꯇꯥꯏꯅꯦ ꯄꯦꯝꯇꯣꯟꯗ ꯇꯥꯏꯅꯦ ꯑꯩꯈꯣꯏ ꯊꯥꯔꯠꯦꯝꯗꯒꯤ ꯃ ꯆꯦꯟꯖ ꯇꯧꯕꯩ ꯇꯧꯔꯦ ꯀꯩꯅꯣ ꯁꯦꯟꯇꯔ꯫
ꯀꯩꯗꯤꯅ
ꯍꯥꯟꯅ ꯑꯩ ꯇꯥꯔꯝꯃꯦ ꯑꯗꯨꯅꯗꯤ ꯋꯥꯔꯤ ꯁꯪꯉꯦ
ꯎꯝ
ꯀꯩꯅꯣ ꯇꯧꯔꯤꯅꯦ ꯎꯝ ꯆꯠꯊꯣꯛ ꯆꯠꯁꯤꯟꯗꯣ ꯒꯥꯏꯗ ꯂꯩꯇꯕꯒꯤꯗꯤ ꯅꯨꯡꯉꯥꯏ꯫ ꯑꯗꯨ ꯇ꯫
ꯍ
ꯑꯗꯨ ꯄꯦꯟꯇꯣꯅꯤꯁꯤꯅꯕꯨ ꯑꯩꯅꯤꯗꯩ ꯂꯥꯛꯄꯁꯦ ꯈꯣꯡꯒꯥꯏ ꯈꯨꯗꯥꯥꯏ ꯌꯥꯝ ꯆꯥꯗꯦꯗꯅ
ꯎꯝ
ꯑꯗꯣ ꯃꯤ ꯑꯗꯨꯝ ꯒꯥꯔꯤꯗꯣ ꯃꯌꯥꯝ ꯁꯥꯇ꯭ꯔ ꯄꯨꯟꯁꯤꯜꯂꯒ ꯔꯤꯖꯥꯞ ꯇꯧꯔꯒ ꯆꯠꯄꯁꯨ ꯌꯥꯎꯋꯦꯕ꯫
ꯑꯗꯨꯅ ꯈꯔꯋꯥꯏ ꯁꯪꯉꯝꯅꯤ ꯍꯣꯁꯇꯦꯜꯗ ꯂꯩꯕ ꯑꯣꯏꯔꯗꯤ ꯑꯗꯨꯝ ꯑꯗꯨꯃꯥꯏꯅ ꯆꯠꯂꯁꯨ ꯌꯥꯅꯤ ꯄ꯭ꯔꯣꯕ꯭ꯂꯦꯝꯒꯤ ꯀꯩꯅꯣ ꯊꯥꯎꯋꯦ ꯑꯩꯈꯣꯏ ꯏꯇꯩꯅ ꯇꯧꯕꯅꯦꯕꯀꯣ ꯃꯥꯗꯣ ꯅꯍꯥꯟ ꯑꯦꯝ ꯌꯨꯗ ꯂꯥꯛꯍꯧꯋꯦꯕ꯫
ꯑ
ꯃꯣꯏ ꯑꯦꯝ ꯌꯨ ꯑꯦꯝ ꯑꯥꯏ ꯇꯤ ꯑꯗꯨꯝꯗꯣ ꯇꯥꯕ꯭ꯔꯥ ꯈꯪꯗꯦ ꯑꯦꯛꯖꯥꯝꯗ ꯃꯤ ꯑꯇꯣꯞꯄꯁꯨ ꯃꯌꯥꯝ ꯂꯩꯍꯧꯋꯦ꯫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
ꯑꯇꯣꯞꯄ ꯀꯣꯂꯦꯖꯁꯤꯁꯨ ꯃꯤ ꯃꯌꯥꯝ ꯂꯩꯍꯧꯋꯦꯕ꯫
ꯑꯥ ꯑꯥ ꯑꯩꯈꯣꯏꯒꯤꯕꯨꯗꯤ ꯑꯩꯈꯣꯏ ꯁꯦꯃꯤꯁꯇꯔꯒꯤꯕꯨꯗꯤ ꯎꯆꯤꯟꯅꯥꯆꯤꯟꯅ ꯑꯗꯨꯝ ꯃꯤꯗꯣ ꯑꯗꯨꯝ ꯒꯥꯔꯤ ꯃꯆꯥ ꯊꯧꯕ ꯌꯥꯝꯕꯒꯤꯅꯦ꯫ ꯗꯨ ꯃꯤꯗꯨ ꯁꯨꯔ ꯆꯠꯃꯤꯟꯅꯔꯦꯕ ꯍꯨꯏ ꯈꯪꯗꯦꯗ
ꯀꯩꯅꯣ ꯇꯧꯕ꯭ꯔꯣ ꯑꯥ ꯀꯕꯤꯇꯥꯗꯣ ꯁꯤꯁꯨꯝꯂꯩ ꯃꯥ ꯍꯥꯏꯒꯠꯂ ꯂꯩꯔꯕ‌ꯣ ꯁꯤꯗ
ꯃꯥꯗꯣ ꯆꯤꯡꯃꯩꯔꯣꯡꯗꯔ ꯀꯩꯅ‌ꯣꯝ ꯂꯩꯕꯅꯤ
ꯎꯝ
ꯑꯩꯁꯨ ꯃꯨꯟꯅ ꯈꯪꯉꯦ ꯀꯕꯤꯇꯥꯒ ꯑꯩꯒꯗꯤ ꯄꯥꯎꯁꯥꯎ ꯐꯥꯎꯅꯗꯦ
ꯎꯝ
ꯏꯟꯁꯇꯔꯒ ꯈꯔ ꯐꯥꯎꯅꯩ ꯄꯤꯡꯀꯤꯒ ꯈꯔ ꯐꯥꯎꯅꯩ
ꯄꯤꯟꯇꯤ ꯀꯦꯕ ꯆꯠꯂꯦꯀꯣ
ꯍꯣꯏ ꯄꯤꯡꯀꯤ ꯃꯥ ꯀꯦꯔꯕꯅꯦ ꯐꯖꯅ ꯃꯤ
ꯎꯝ ꯐꯖꯩꯌꯦ ꯃꯥꯁꯨ ꯑꯗꯨꯝ ꯀ‌ꯦꯕꯗ
ꯌꯥꯝ ꯊꯨꯅꯅꯦ ꯃꯇꯝꯗꯣ ꯑꯇꯦꯟꯕꯤꯗ ꯊꯝꯃꯦꯕ ꯃꯇꯝꯗꯣ ꯌꯥꯝ ꯆꯪꯗꯦꯕ ꯃꯥꯅ ꯇꯝꯕꯗꯣ ꯌꯥꯝ ꯇ‌ꯦꯟꯕ ꯃꯇꯝꯗ ꯇꯝꯈꯤꯕꯅꯦꯕ ꯑꯗꯣ ꯃꯥꯗꯤ ꯀ‌ꯦꯅꯤꯡꯉꯥꯏ ꯃꯤꯗꯣ ꯌꯥꯝ ꯂꯩꯔ ꯃꯥꯜꯂꯦꯕ
ꯂꯩꯕ ꯃꯥꯜ ꯃꯥꯅ ꯊꯥꯒꯠꯂꯛꯏ ꯃꯥ ꯌꯥꯝ ꯀꯦꯀꯣꯅꯦ ꯑꯗ‌ꯣ ꯀꯩꯅꯣꯁꯨ ꯇꯧꯗꯕꯩꯅꯤꯗ ꯎꯝ ꯑꯩꯈꯣꯏꯅ ꯊꯥꯒꯠꯄꯗꯨꯁꯨ ꯏꯀꯥꯏꯕꯩꯀꯣ
ꯍꯣꯏ ꯑꯗ‌ꯣ ꯅꯪꯁꯨ ꯈꯔ ꯈꯔ ꯊꯥꯒꯠꯂꯣ
ꯎ ꯑꯩꯅ ꯀꯦꯕꯁꯤꯡꯁꯤꯅ ꯅꯪ ꯄꯨꯔꯥ ꯉꯥꯛꯇ ꯈꯪꯕ꯭ꯔꯥ
ꯑꯣ ꯍꯣꯏꯅꯦ
ꯍꯌꯦꯡ ꯍꯌꯦꯡꯗꯣ ꯑꯃ ꯀꯦꯕꯨꯗꯤ ꯀꯦꯅꯤꯕꯀꯣ ꯑꯩꯗ‌ꯣ ꯑꯗꯨꯒ ꯁꯨꯝ ꯚꯤꯗꯤꯑꯣꯅ ꯑꯁ ꯐꯣꯟꯁꯤꯁꯨꯅꯦ ꯅꯪꯕꯨ ꯎꯝ ꯂꯨꯍꯣꯡꯕꯒꯤ ꯃꯉꯥ ꯊꯥꯕꯒꯤ
ꯑꯣ ꯐꯣꯟ ꯁꯤꯟꯗꯔꯤꯕ‌ꯣ ꯅꯪ
ꯐꯣꯟ ꯁꯤꯟꯗꯦ ꯑꯉꯥꯡꯅ ꯂꯪꯗꯅ ꯗꯤꯁꯄ꯭ꯂꯦ ꯁꯤꯜꯂꯨꯔꯦ
ꯑꯣ ꯑꯩꯕꯨꯗꯤ ꯁꯤꯜꯂꯦ ꯐ‌ꯣꯟ
ꯅꯪ ꯀꯩ ꯐꯣꯟ ꯁꯤꯜꯂ‌ꯦ
ꯑꯣꯄꯣ
ꯎꯝ
ꯂꯣꯟ ꯊꯤꯔꯤ ꯏꯕꯦꯝꯃ ꯂꯣꯟ ꯊꯤꯔꯤ ꯉꯁꯤ ꯈꯠꯇꯅꯦ ꯉꯁꯤꯁꯨ ꯂꯣꯟ ꯊꯤꯈꯤꯕꯅꯦ
ꯎꯄꯥꯏ ꯂꯩꯇꯦꯅꯦ ꯑꯗꯨꯃꯥꯏꯅ ꯇꯧꯗ
ꯎꯄꯥꯏ ꯂꯩꯇꯦ ꯑꯗꯨ ꯃꯥꯏꯅ ꯇꯧꯗꯔꯗꯤ
ꯅꯪ ꯀꯩꯅꯣꯗ‌ꯣ ꯑꯗꯨꯝ ꯀꯩꯅꯣ ꯇꯧꯕ꯭ꯔꯣ ꯈꯔ ꯌꯥꯝꯕ꯭ꯔꯣ ꯂꯣꯟ ꯇꯨꯏꯖ‌ꯦ
ꯎꯝ ꯂꯣꯟꯒ ꯄꯨꯟꯖꯜꯂꯗꯤꯅꯦ
ꯎꯝ
ꯅꯤꯐꯨ ꯌꯧꯋ‌ꯦ ꯌꯧꯔꯝꯃꯅꯤ
ꯎꯝ ꯗꯨ ꯀꯦꯃꯦꯔꯥ ꯐꯖꯔꯃꯅꯤ ꯅꯪꯒꯤ
ꯍꯣꯏ ꯑꯩꯅ ꯀꯩꯅꯣ ꯇꯧꯗꯣꯏꯅꯤꯅ ꯄꯣꯠ ꯆꯩꯩ ꯌꯣꯟꯗꯣꯏꯅꯤꯅꯀꯣ ꯑꯩ ꯍꯧꯖꯤꯛ ꯁꯪꯗꯕꯩꯅ‌ꯦꯕ ꯚꯤꯗꯤꯑꯣꯒꯨꯝꯕ ꯅꯝꯕꯗ ꯗꯔꯀꯥꯔ ꯌꯥꯝ ꯇꯥꯔꯛꯏꯗꯅ ꯑꯩꯗꯤ
ꯌꯥꯝ ꯊꯤꯅ ꯉꯥꯏꯉꯣ ꯐꯣꯟꯗꯨꯁꯨꯅꯦ ꯑꯩ ꯍꯧꯖꯤꯛ ꯑꯩꯒꯤ ꯀꯦꯕ ꯆꯠꯂꯦ ꯍꯥꯏꯌꯣ ꯑꯩ ꯐꯣꯟꯁꯤꯗ ꯅꯝꯕꯗꯣ ꯌ‌ꯦꯡ ꯀꯥꯏꯗꯒꯤ ꯊꯥꯒꯠꯄꯗꯨꯁꯨ ꯁꯦꯡꯉꯣꯏ
ꯍꯣꯏ
ꯃꯥꯟꯅꯔꯛꯇꯦ ꯍꯥꯏꯕ ꯐꯣꯟꯗꯣ ꯑꯍꯣꯡꯕꯒ ꯑꯇꯥꯡꯕꯒꯗꯤ
ꯎꯝ
ꯅꯪ ꯀꯩꯅꯣꯒꯤꯔꯣ ꯂꯩꯒꯤꯗꯨ ꯗꯨꯝ ꯇꯧꯒꯦ ꯍꯥꯏꯔ‌ꯣ
ꯇꯧꯗꯨꯏꯅꯦ ꯍꯥꯥꯎ
ꯎꯝ ꯂꯩꯗꯣ ꯑꯗꯨꯝ ꯇꯧꯗꯣꯏꯅꯦ ꯑꯗꯨꯗꯣ ꯊꯥꯒꯠꯄꯝ ꯌꯥꯎꯗ꯭ꯔꯒꯗꯤ ꯑꯗꯨꯁꯨ ꯀꯩꯝ ꯀꯥꯟꯅꯗꯦꯗꯅ
ꯀꯥꯟꯅꯗꯤ ꯃꯤꯗꯣ ꯍꯧꯖꯤꯛꯀꯥꯟꯗꯤ ꯃꯣꯏꯒꯤ ꯈꯔ ꯈꯔ ꯚꯌꯨ ꯁꯨ ꯌꯥꯝꯗ꯭ꯔꯒꯗꯤꯀꯣ꫰꫰
ꯍꯣꯏ ꯂꯩꯇꯦ꯫ ꯄꯣꯔꯛꯀꯦ ꯀꯩꯅꯣ ꯇꯧ ꯅꯣꯏ ꯌꯥꯝ ꯌꯥꯝꯕ ꯈꯛꯇꯒꯤꯁꯨ ꯅꯠꯇꯦꯅ ꯇꯥꯏ ꯇꯥꯏ ꯇꯥꯏ꯫ ꯌꯥꯝꯕ ꯈꯛꯇꯒꯤꯁꯨ ꯅꯠꯇꯅ ꯀꯩꯅꯣꯁꯨ ꯆꯪꯉꯦꯕ ꯎꯝ ꯚ꯭ꯌꯨꯁ ꯌꯥꯝꯗ꯭ꯔꯁꯨꯅꯦ ꯃꯥ ꯌꯥꯝ ꯊꯥꯒꯠꯄꯗꯣ ꯈꯝꯕ꯭ꯔꯥ ꯃꯁꯤꯡ ꯑꯣꯏꯅ꯫
ꯍꯥꯜꯂꯣ꯫
ꯑ ꯇꯥꯏ ꯇꯥꯏ꯫
ꯑꯣ ꯚ꯭ꯌꯨꯁ ꯌꯥꯝꯗ꯭ꯔꯁꯨꯅꯦ ꯚ꯭ꯌꯨ ꯍꯥꯏꯗꯤ ꯃꯤꯗꯣ ꯚꯤꯗꯤꯑꯣꯗꯣ ꯍꯥꯏꯗꯤ ꯚ꯭ꯌꯨꯁ ꯌꯥꯝꯕ ꯑꯃꯅꯤ ꯂꯩꯕꯒ ꯚ꯭ꯌꯨ ꯌꯥꯝꯃꯁꯨ ꯌꯥꯝꯗ꯭ꯔꯁꯨ ꯚ꯭ꯌꯨ ꯚꯤꯗꯤꯑꯣ ꯃꯌꯥꯝ ꯂꯩꯕ ꯈꯤꯅꯩꯑꯕ ꯌꯥꯝ ꯊꯥꯒꯠꯄ ꯑꯃ ꯆꯪꯉꯦꯕ꯫
ꯎꯝ꯫
ꯑꯗꯨꯅꯤꯗ ꯑꯩꯅ ꯁꯨꯡꯛꯉꯝ ꯉꯝꯗ꯭ꯔꯦ ꯄꯥꯏꯕ ꯁꯨꯡꯉꯝ ꯉꯝꯗ꯭ꯔꯦ ꯑꯗꯨꯒꯤꯅꯤ꫰
ꯃꯥꯏꯗꯨ ꯕꯦꯠꯇꯣ ꯌꯥꯝ ꯆꯤꯜꯂꯦ ꯍꯥꯏꯗ꯭ꯔꯣ꯫
ꯆꯤꯜꯂꯦ ꯏꯕꯦꯝꯃ ꯈꯨꯠꯆꯤꯟ ꯊꯤ ꯆꯤꯜꯂꯤ ꯀꯩꯁꯨ ꯀꯩꯝ ꯂꯩꯇꯕꯗ ꯑꯗꯨꯝ ꯆꯤꯜꯍꯜꯂꯦ꯫
ꯎꯝ ꯍꯥꯏꯗꯤ ꯑꯇꯣꯞꯄ ꯂꯥꯏꯔꯤꯛ ꯅꯨꯡꯗꯤ ꯅꯠꯇꯕ ꯑꯇꯣꯞꯄ ꯀꯩꯅꯣꯗꯅꯦꯕ ꯆꯤꯜꯂꯤ
ꯑꯃꯅ
ꯌꯨꯝ ꯂꯩꯕꯗꯒꯤꯗꯤ ꯇꯦꯛ ꯇꯦꯛꯍꯧꯔꯣ ꯑꯗꯨꯒ ꯑꯗꯨꯝ ꯗꯦꯂꯤꯕꯔꯤꯁꯨ ꯗꯦꯂꯤꯕꯔꯤꯗ ꯍꯧꯖꯤꯛ ꯃꯤ ꯆꯠꯅꯔꯤ ꯑꯗꯨꯝ ꯍꯥꯏꯗꯤ ꯃꯤ ꯌꯥꯝ ꯂꯩꯔꯦꯗꯅꯀꯣ꯫
ꯍꯣꯏ꯫
ꯃꯣꯏꯗ ꯑꯗꯨꯝ ꯄꯤꯔꯒ
ꯀꯥꯗꯔ ꯌꯥꯝ ꯇꯧꯋꯦꯗ ꯀꯩꯅꯣꯗꯨꯁꯨ ꯆꯦꯔꯤꯕꯂꯨꯏ ꯍꯨꯝꯒ ꯌꯥꯝ ꯀꯟꯁꯥꯟꯅꯕꯗꯣ꯫ ꯑꯗꯨꯝ ꯊꯦꯡꯅꯩꯍꯌꯦ ꯃꯥ꯫
ꯑꯗꯨꯁꯨ ꯐꯖꯩ꯫
ꯎꯝ ꯑꯗꯨꯁꯨꯅꯦ ꯈꯨꯠꯄꯨꯗꯤ ꯆꯪꯉꯦꯕꯀꯣ꯫ ꯑꯗꯨ ꯈꯨꯠ ꯆꯪꯉꯁꯨ ꯑꯗꯨꯗ ꯑꯗꯨꯝ ꯑꯩꯅ ꯇꯧꯔꯁꯨ ꯍꯩꯕ ꯄꯣꯠꯅꯦꯕ꯫ ꯑꯗꯨꯏꯁꯨ꯫
ꯎꯝ꯫
ꯑꯗꯒꯤ ꯃꯤꯠ ꯄ꯭ꯔꯣꯕ꯭ꯂꯦꯝꯁꯦ ꯑꯩꯒꯤꯁꯦ ꯀꯩꯅꯣꯁꯨ ꯇꯧꯗꯕ ꯃꯆꯥꯛꯁꯦ ꯍꯧꯖꯤꯛ ꯁꯨꯗꯦꯕ꯫ ꯑꯗꯣ ꯃꯆꯥꯛꯇꯣ ꯁꯨꯗꯕꯅꯤꯅ ꯑꯩꯁꯨ ꯄꯩꯁꯥ ꯈꯔ ꯂꯩꯔ ꯄꯩꯁꯥ ꯈꯔ ꯂꯩꯔꯒ꯫ ꯃꯦꯇꯔꯦꯜꯗꯣ ꯈꯔ ꯂꯩꯔꯗꯤ ꯇꯤꯛ ꯇꯤꯛ ꯄꯥꯏꯕ ꯌꯥꯕꯗꯣ꯫
ꯑꯣ꯫
ꯃꯣꯛ ꯁꯨꯨꯗꯕꯅꯤ ꯂꯥꯏꯔꯕꯅꯁꯨ ꯄꯠꯇꯠꯂꯦꯗ ꯏꯕꯦꯝꯃ꯫
ꯏꯀꯥꯏꯉꯣ ꯑꯩ ꯑꯩꯁꯨ ꯁꯤꯀꯤ ꯅꯞꯇ꯭ꯔꯦꯉꯣ꯫ ꯎꯝ ꯌꯥꯗꯒꯨꯝꯇꯧ꯫
ꯍꯣꯏ ꯍꯣꯏ ꯑꯩ ꯑꯗꯨꯝ ꯇꯧꯔꯤꯁꯦ ꯍꯧꯖꯤꯛ ꯑꯩ ꯍꯣꯁꯦꯜ ꯍꯥꯜꯂꯛ ꯃꯊꯥ ꯁꯥ ꯍꯧꯔꯛꯑꯝꯅꯤ ꯍꯧꯖꯤꯛ꯫
ꯁꯥꯔꯛꯈꯤꯅꯤ ꯫
ꯍꯣꯏ ꯍꯣꯏ ꯀꯩꯒꯨꯝꯕ ꯑꯃꯁꯨ ꯇꯝꯕ ꯅꯠꯇ꯭ꯔꯕꯅꯤꯅ꯫
ꯎꯝ꯫
ꯑꯗꯨꯅ ꯑꯗꯨꯃꯥꯏꯅ ꯇꯧꯒꯦꯕꯨꯗꯤ ꯈꯜꯂꯦ꯫ ꯑꯗꯣ ꯑꯩ ꯁꯤꯒꯤꯁꯨ ꯌꯥꯝ ꯇꯧꯕ ꯉꯝꯗꯕ ꯍꯥꯏꯇꯥꯔꯦ ꯁꯤꯒꯤꯁꯦ ꯁꯪꯉꯗꯤ ꯌꯥꯝ ꯇꯧꯕ ꯉꯝꯃꯗꯤ ꯐꯩꯌꯦꯕꯀꯣ꯫
ꯎꯝ ꯑꯃꯨꯛꯇꯪ ꯆꯠꯈꯤꯗꯩꯗꯤꯀꯣ ꯎꯝ꯫
ꯑꯥ ꯑꯗꯨ ꯁꯪꯗꯕꯅꯤꯅ ꯍꯦꯛꯇ ꯎꯄꯥꯏ ꯂꯩꯇꯦꯕ ꯑꯌꯨꯛ ꯍꯥꯏꯗꯤ ꯑꯌꯨꯛ ꯑꯝꯗꯤ ꯆꯠꯊꯣꯛꯑꯦ ꯈꯜꯂ